ꯇꯥꯕ꯭ꯔꯣ
ꯇꯥꯏꯌꯦ
ꯀꯩꯅꯣ ꯌꯥꯝ ꯊꯦꯡꯅ ꯇꯧꯔꯛꯏꯁꯤꯕꯨ ꯉꯁꯥꯏꯅ ꯇꯧꯔꯛꯑꯣ ꯍꯥꯏꯔꯒ
ꯀꯩꯅꯣ
ꯀꯔꯤꯅꯣ ꯑꯩꯉꯣꯟꯗ ꯑꯃꯨꯛ ꯁ ꯑ ꯑꯩꯉꯣꯟꯗ ꯑꯃꯨꯛ ꯈꯠꯅꯒꯦ ꯇꯧꯋꯦ ꯀꯔꯤꯅꯣ ꯁꯤꯕꯣ
ꯑꯩꯅ ꯉꯁꯤ ꯉꯁꯤ ꯌꯥꯝ ꯁꯥꯎꯅꯤꯡꯉꯦꯕꯀꯣ
ꯑꯩ ꯅꯪ ꯈꯠꯇ ꯅꯠꯇꯦ ꯑꯩꯁꯨ ꯁꯥꯎꯅꯤꯡꯉꯤꯅꯦ ꯑꯗ ꯋꯥꯉꯥꯡꯕ ꯀꯥꯟꯗꯅꯦ ꯈꯔ ꯈꯔ ꯐꯠꯇꯦ ꯐꯠꯇ ꯐꯠꯇꯦ ꯅꯪ ꯀꯩꯅꯣ ꯋꯥꯉꯥꯡꯕ ꯀꯥꯟꯗ ꯈꯔ ꯌꯦꯡ ꯌꯦꯡꯉ ꯉꯥ ꯉꯥꯡꯉꯨꯀꯣ
ꯌꯦꯡꯉꯣꯏ ꯑꯩꯗꯤ ꯀꯅꯥ ꯌꯦꯡꯗꯣꯏꯕ
ꯇꯥꯟ ꯆꯥꯗ꯭ꯔꯗꯤ ꯀꯅꯥꯅꯣ ꯀꯞꯇꯣꯏꯅꯤ ꯅꯪ ꯑꯣꯏꯅ ꯀꯞꯇꯣꯏꯅꯤ
ꯇꯤꯒꯤ ꯀꯞꯄꯦ ꯑꯩ ꯉꯁꯤꯗꯤꯀꯣ ꯉꯁꯤꯗꯤ ꯑꯦꯛꯁꯇ꯭ꯔꯥ ꯑꯣꯏꯅ ꯃꯤꯍꯨ ꯀꯞꯁꯤꯔꯥ
ꯑꯩꯁꯨ ꯑꯌꯨꯛꯇ ꯀꯞꯄꯦ ꯑꯗꯣ ꯔꯣ ꯔꯣꯅꯥꯜꯗꯣ ꯁꯤ ꯀꯤꯕꯒꯤꯀꯣ ꯃꯣꯏ ꯔꯤꯜꯁ ꯃꯌꯥꯝ ꯌꯦꯡꯉꯒ ꯔꯣꯅꯦꯜꯗꯣꯉꯛꯇ ꯅꯠꯇꯕ ꯃꯣꯏ
ꯂꯦꯖꯦꯁꯤꯡꯗꯣ ꯂꯣꯏꯅ ꯔꯤꯇꯥꯌ꯭ꯔ ꯆꯠꯈ꯭ꯔꯦꯕꯀꯣ ꯑꯗꯨꯒꯤ ꯏ꯭ꯁ ꯊꯋꯥꯏ ꯅꯨꯡꯉꯥꯏꯇꯕ
ꯑꯗꯨꯒꯤꯗꯤ ꯀꯩꯁꯨ ꯀꯥꯏꯗꯦꯗ ꯑꯩꯗꯤ ꯃꯦꯁꯤ ꯌꯥꯝ ꯅꯨꯡꯁꯤꯕꯅꯤꯅꯀꯣ
ꯇꯠ ꯅꯪ ꯃꯦꯁꯤ ꯐꯦꯟꯂꯥ ꯗꯠ ꯊꯝꯃꯣ ꯐꯣꯟ ꯀꯔꯤꯌꯣ ꯃꯦꯁꯤ ꯐꯦꯟꯒ ꯋꯥꯔꯤ ꯁꯥꯅꯤꯡꯗꯦ ꯉꯁꯥꯏ ꯉꯁꯥꯏ ꯑꯩꯉꯣꯟꯗ ꯃꯦꯁꯦꯁ ꯊꯥꯔꯛꯑꯦꯕꯀꯣ ꯃꯤ ꯑꯃ ꯎꯝꯑ ꯑꯩ ꯁ꯭ꯇꯦꯇꯁ ꯍꯥꯞꯄꯗꯣ ꯎꯕ꯭ꯔꯥ ꯃꯦꯁꯤ ꯑꯥ ꯃꯦꯁꯤ ꯅꯠꯇꯦ ꯑꯥꯔꯖꯦꯟꯇꯤꯅꯥ ꯑꯞ ꯀꯥꯏꯅ ꯑꯥ ꯑꯥꯔꯖꯦꯟꯇꯤꯅꯥ ꯗꯥꯎꯟ ꯀꯥꯏꯅ ꯇꯧꯕꯗꯣ ꯑꯗꯨ ꯑꯗꯣ ꯃꯦꯁꯤ ꯐꯦꯟꯁ ꯑꯣꯏꯔ ꯃꯥꯜꯂꯦꯕꯀꯣ
ꯑꯥ
ꯏꯃꯣꯖꯤ ꯑꯃ ꯂꯩꯒ ꯇꯤꯡꯉꯒ ꯁꯨꯃꯥꯏꯅ ꯇꯧꯕꯗꯣ ꯃꯤꯠꯀ ꯎꯏꯁꯤꯜꯂꯒ ꯑꯗꯨ ꯊꯥꯔꯛꯄ ꯑꯗꯨꯗ ꯉꯥꯏꯍꯥꯛ ꯑꯩ ꯀꯔꯤꯝ ꯍꯥꯏꯗ꯭ꯔꯦ ꯉꯥꯏꯍꯥꯛ ꯂꯩꯔꯒ ꯃꯦꯁꯦꯖ ꯑꯃꯨꯛ ꯊꯥꯔꯛꯑꯦ ꯐꯣꯟ ꯇꯧꯁꯦꯔ ꯍꯥꯏꯔꯛꯑꯦ ꯅꯣꯏ ꯃꯦ ꯅꯣꯏ ꯑꯥꯔꯖꯦꯟꯇꯤꯅꯥ ꯐꯦꯟꯒ ꯋꯥꯔꯤ ꯁꯥꯅꯤꯡꯗꯦ ꯍꯥꯏꯕꯒꯤ ꯃꯥ ꯑꯗꯨꯝ ꯁꯥꯎꯈ꯭ꯔꯦ
ꯑ
ꯥꯍꯥ ꯍꯥ ꯎꯛ ꯅꯣꯏ ꯅꯪꯁꯨꯅꯦ ꯐꯨꯔꯣ ꯍꯤ ꯍꯤ ꯍꯤ
ꯀꯩꯅꯣ ꯄꯣꯔꯒ ꯐꯨꯔꯥ ꯍꯥꯏꯗꯤ ꯄꯣꯕꯗꯣ ꯅꯨꯡꯉꯥꯏꯇꯕ꯭ꯔꯣ
ꯄꯣꯕꯗꯣ ꯅꯠꯇꯦ ꯑꯩ ꯑꯩ ꯍꯥꯏꯒꯦꯀꯣ ꯃꯣꯏ ꯃꯦꯁꯤꯒ ꯑꯥꯔꯖꯦꯟꯇꯤꯅꯥꯒꯗꯤ ꯑꯩ ꯑꯗꯨꯝ ꯅꯨꯡꯁꯤꯌꯦꯀꯣ
ꯎꯝ
ꯃꯣꯏ ꯃꯣꯏ ꯑꯗꯨꯝ ꯅꯨꯡꯁꯤꯔꯒꯁꯨ ꯃꯑꯣꯡꯗꯨꯅ ꯌꯥꯗꯦꯕ ꯅꯨꯡꯁꯤꯒꯅꯨ ꯍꯥꯏꯅ ꯇꯥꯛꯌꯦꯕ ꯃꯑꯣꯡꯗꯣ ꯑꯗꯨ ꯐꯦꯟꯁꯤꯡꯗꯣ ꯖꯨꯒꯣꯠ ꯆꯥ
ꯑꯩꯗꯤ ꯔꯣꯅꯥꯜꯗꯣꯒꯤ ꯐꯦꯟꯅ ꯍꯦꯟꯖꯤꯜꯂꯦ ꯑꯩꯒꯤ ꯀꯟꯇꯦꯛꯇꯗꯤ
ꯔꯣꯅꯦꯜꯗꯣ ꯑꯗꯨ ꯑꯗꯥ ꯈꯪꯗꯦ ꯔꯣꯅꯦꯜꯗꯣ ꯃꯤꯗꯤ ꯍꯣꯏ
ꯍꯣꯏ ꯃꯤꯗꯤ
ꯎꯝ ꯃꯔꯝ ꯆꯥꯏꯌꯦꯕ ꯍꯥꯏꯗꯤ ꯑꯩ ꯁꯨꯔꯨꯅꯦ ꯑꯗꯣ ꯐꯦꯟꯁ ꯅꯠꯇꯦꯀꯣ ꯑꯗꯨ ꯑꯣꯏꯔꯁꯨ ꯃꯤ ꯍꯥꯏꯗꯤ ꯔꯤꯇꯥꯔ ꯆꯠꯀꯗꯧꯔꯦꯕ ꯑꯗ ꯈꯔꯗꯤ ꯔꯦꯁꯄꯦꯛ ꯂꯩꯌꯣ ꯁꯤꯅꯤꯗ ꯀꯔꯤꯅꯣ ꯏꯁꯩꯒꯥ ꯗꯤ ꯇꯧꯔꯒ ꯖꯥꯠ ꯖꯥ ꯠ ꯇꯧꯔꯦ ꯀꯔꯤ ꯀꯔꯤ ꯂꯝꯆꯠꯅꯣꯕ ꯁꯤꯕꯨ ꯅꯣꯛꯑꯒ ꯂꯩꯌꯦ ꯅꯪꯖꯨꯅꯦ ꯑꯦ ꯍꯌꯦꯡ ꯍꯣꯔꯦꯟ ꯀꯔꯤꯒꯨꯝꯕ ꯃꯦꯁꯤ ꯇꯤꯝꯗꯣ ꯁꯤꯔꯗꯤ ꯍꯌꯦꯡ ꯆꯥꯛ ꯆꯥꯃꯤꯟꯅꯁꯤ ꯂꯥꯎ
ꯑꯦ ꯑꯗꯨ ꯍꯥꯏꯔꯒ ꯑꯩꯈꯣꯏ ꯋꯥꯔꯤ ꯁꯥꯟꯅꯕꯁꯤꯡꯗꯣ ꯑꯩꯈꯣꯏ ꯋꯥꯔꯤ ꯁ ꯁꯥꯅꯕꯁꯤꯡꯗꯣ ꯅꯪꯒꯤ ꯃꯐꯝꯗ ꯆꯥꯛ ꯆꯥꯁꯤꯔꯣ
ꯍꯌꯦꯡꯔꯣ
ꯌꯥꯏꯌꯦ
ꯁꯤ ꯌꯥꯏ ꯀꯥꯏꯅ ꯑꯩꯈꯣꯏ ꯍꯟꯗꯛ ꯑꯩ ꯑꯩ ꯌꯨꯝꯗꯀꯣ ꯅꯪ ꯉꯁꯤ ꯑꯥꯔꯖꯦꯟꯇꯤꯅꯥ ꯀꯩꯅꯣꯁꯤ ꯁꯤꯔꯒꯗꯤ ꯅꯪꯕꯨ ꯆꯥꯛꯀꯧꯕꯤꯒꯦ ꯂꯥꯛꯑꯣ
ꯑꯍ ꯇꯂꯦ ꯉꯝꯒꯅꯤ ꯉꯝꯒꯅꯤꯌꯦ ꯑꯩ ꯑꯩꯒꯤ ꯑꯦꯛꯁꯅꯦ ꯍꯥꯏꯕꯗꯣ ꯑꯩꯅ
ꯑꯗꯨꯗꯤ ꯍꯌꯦꯡ ꯅꯣꯏ ꯑꯥꯔꯖꯦꯟꯇꯤꯅꯥ ꯉꯝꯔꯗꯤ ꯆꯥꯛꯀꯧꯕꯗꯣ ꯇꯣꯛꯑꯦ
ꯑ ꯑꯗꯨꯒ ꯌꯥꯝꯅ ꯅꯪ ꯅꯪꯕꯨꯗꯤ ꯈꯔ ꯏꯁꯇꯦꯇꯁ ꯍꯥꯞꯇꯅ ꯑꯗꯨꯝ ꯇꯧꯗꯦꯀꯣ ꯅꯪꯕꯨꯗꯤ ꯍꯣꯏ ꯈꯔ ꯌꯦꯡ ꯌꯦꯡꯉꯒ ꯀꯣꯜ ꯇꯧꯔꯛꯑꯒꯦ ꯍꯧꯖꯤꯛ ꯃꯤ ꯑꯇꯩꯗꯤ ꯌꯥꯗꯦꯕ ꯀꯣ ꯌꯥꯝꯅ ꯍꯦꯟꯖꯤꯟꯅꯒ ꯇꯧꯋꯦꯕ ꯑꯗꯨꯒꯨꯝꯕꯗꯤ ꯑꯩ ꯏꯗ ꯌꯥꯗꯕ
ꯑꯩꯒꯤ ꯀꯟꯇꯦꯛꯇꯁꯨꯀꯣ ꯂꯩꯌꯦꯕꯀꯣ ꯔꯣꯅꯥꯜꯗꯣꯒꯀꯣ ꯑꯗꯨ ꯍꯥꯏꯗꯤ ꯃꯤ ꯃꯦꯁꯤꯒ ꯔꯣꯅꯥꯜꯒꯣꯒꯗꯣ ꯃꯕꯥꯅꯤꯒꯤ ꯐꯣꯇꯣꯗꯣ ꯍꯥꯞꯄꯒꯀꯣ ꯌꯥꯝꯅ ꯍꯥꯏꯗꯤ ꯎꯝ ꯁꯨꯃꯥꯏꯅ ꯀꯝꯄꯤꯌꯔ ꯇꯧꯔꯒ ꯉꯥꯡꯕꯗꯣ ꯅꯨꯡꯉꯥꯏꯇꯦꯕꯀꯣ
ꯎꯝ ꯑꯗꯨꯗꯤ ꯍꯣꯏ ꯃꯣꯏ ꯃꯣꯏꯒꯤ ꯐꯦꯟꯁ ꯔꯣꯅꯦꯜꯗꯣꯒ ꯅꯪꯁꯨ ꯋꯥꯔꯤ ꯁꯥꯒꯅꯨ ꯃꯣꯏꯒ
ꯁꯥꯗꯦ ꯑꯩꯗꯤ ꯑꯗꯨ ꯑꯣꯏꯔꯁꯨ ꯃꯣꯏꯒꯤ ꯏꯁꯇꯦꯇꯁꯇꯣ ꯌꯦꯛꯅꯤꯡꯗꯕꯀꯣ
ꯑꯗꯨ ꯑꯗꯨꯅꯦ ꯑꯩ ꯏꯁꯇꯦꯇꯁ ꯍꯥꯄ ꯍꯥꯞꯄ ꯈꯛꯇ ꯅꯠꯇꯦ ꯃꯆꯤꯟꯒ ꯈꯨꯀꯟꯗꯨꯒꯀꯣ ꯑꯁ ꯐꯨꯅꯤꯡꯕꯅꯦ ꯍꯨꯏꯒ ꯑꯣꯏꯔꯝꯃꯕ ꯅꯍꯥꯟꯅ ꯍꯥꯇꯣꯛꯀꯗꯕ
ꯑꯗ ꯃꯤ ꯑꯣꯏꯕꯒꯤ ꯍꯥꯠꯄ ꯌꯥꯗꯕꯒꯤ ꯑꯦꯛꯁꯀ꯭ꯌꯨꯁ ꯄꯤꯔꯤꯅꯦ ꯄꯨꯨꯅꯩꯕꯅ ꯀꯀꯩꯅꯣ ꯖ ꯥꯠ ꯖꯥꯠ ꯏꯁꯇꯦꯇꯁ ꯊꯣꯜꯂꯦ ꯃꯣꯏ ꯄꯣꯔꯇꯨꯒ ꯉꯝꯗꯕ ꯐꯦꯟꯁꯤꯡꯗꯣ ꯃꯩ ꯁꯦꯝꯃꯨ ꯀꯥꯏꯅꯒ ꯑꯗꯨꯒ ꯀꯩꯅꯣ ꯕ꯭ꯔꯥꯖꯤꯜꯒꯤ ꯀꯥꯡꯕꯨꯗꯨꯅ ꯁꯟꯇ꯭ꯔꯤ ꯀꯩꯅꯣ ꯂꯦꯞꯄꯣ ꯍꯥꯏꯔꯒ ꯀꯩꯅꯣꯝ ꯍꯥꯏꯅꯦ
ꯍꯣꯏ ꯍꯣꯏ ꯍꯣꯏ
ꯑꯗꯨꯕꯨ ꯀꯔꯤ ꯋꯥ ꯉꯥꯡꯅꯣꯕ ꯁꯤꯕꯨ ꯇꯥꯕ ꯌꯥꯕ ꯋꯥꯔꯕ ꯑꯗꯨꯅ ꯑꯗꯨꯗꯤ ꯇ꯭ꯔꯤꯅꯦ ꯃꯣꯏꯅ ꯑꯗꯨꯗꯤ ꯑꯥꯔꯖꯦꯟꯇꯤꯅꯥ ꯀꯥꯡꯕꯨꯕꯨ ꯀꯩꯅꯣ ꯁꯥꯎꯕ ꯇꯥꯕ
ꯑꯁ ꯑꯩꯈꯣꯏꯅ ꯁꯤꯗꯀꯣ ꯁꯥꯎꯅꯔꯒ ꯀꯣ ꯈꯠꯅꯔꯒ ꯇꯧꯕꯗꯣ ꯃꯣꯏꯅꯗꯤ ꯀꯔꯤꯁꯨ ꯈꯪꯉꯣꯏꯌꯦ
ꯎ ꯑꯗꯨꯗꯅꯦ ꯃꯑꯣꯡ ꯇꯥꯗ꯭ꯔꯤꯗꯣ ꯆꯤꯟꯅ ꯀꯟꯕꯅꯦ ꯃꯦꯁꯤ ꯐꯦꯟꯁꯦ ꯍꯦꯟꯖꯤꯜꯂꯦ ꯑꯩꯒꯤ ꯏꯁꯇꯦꯇꯁꯇꯗꯤ
ꯑꯩ ꯑꯩꯒꯤ ꯃꯐꯝꯗꯅ ꯔꯣꯅꯥꯜꯗꯣ ꯕ꯭ꯔꯥꯖꯤꯜꯗꯤ ꯌꯥꯝ ꯅꯨꯡꯁꯤꯌꯦ ꯑꯩꯗꯣ
ꯍꯣꯏ ꯕ꯭ꯔꯥꯖꯤꯜꯗꯣ ꯌꯥꯝ ꯅꯨꯡꯁꯤ ꯍꯥꯏꯗꯤ ꯀꯩꯅꯣ ꯎꯕ꯭ꯔꯥ ꯅꯦꯝꯃꯔ ꯃꯈꯣꯡ ꯁ꯭ꯔꯖꯔꯤ ꯇꯧꯕ ꯑꯅꯤꯗꯣ ꯑꯗꯨ ꯎꯕ꯭ꯔꯥ ꯅꯪ ꯐꯣꯇꯣ
ꯐꯣꯇꯣꯗꯤ ꯎꯗꯦ ꯃꯈꯣꯡ ꯁꯣꯛꯄꯗꯣ ꯎꯝ ꯃꯥꯗꯣ ꯀꯔꯤ ꯍꯥꯏꯕ꯭ꯔꯥ ꯀꯩꯅꯣꯝ ꯍꯥꯏꯕꯅꯤꯅꯦ ꯑꯩꯈꯣꯏ ꯏꯆꯦ ꯑꯍꯟꯗꯣ ꯃꯥꯒꯤꯗꯨꯒ ꯃꯥꯟꯅꯩ ꯍꯥꯏꯌꯦꯕꯀꯣ
ꯍꯣꯏ ꯑꯗꯨꯗꯤ ꯃꯥꯒꯤ ꯑꯣꯄꯔꯦꯁꯟ ꯇꯧꯔ ꯍꯥꯟꯅ ꯁꯔꯖꯔꯤ ꯇꯧꯕ ꯑꯗꯣ ꯊꯀ ꯂꯩꯌꯦꯕ ꯀꯣ ꯑꯃꯈꯛꯇ ꯅꯠꯇꯦ ꯑꯅꯤ ꯈꯛꯇꯅꯦ ꯃꯃꯥꯡꯂꯣꯝꯗꯅꯦꯕ
ꯑꯗꯣ ꯃꯥꯕꯨ ꯃꯥꯕꯨ ꯁꯣꯛꯍꯟꯕ ꯅꯨꯄꯥꯗꯣ ꯍꯣꯏ ꯃꯥꯅ ꯇꯧꯒꯦꯗꯅꯗꯤ ꯇꯧꯕ ꯑꯣꯏꯔꯝꯃꯣꯏ ꯑꯗꯨ ꯑꯣꯏꯔꯁꯨ ꯁꯣꯏꯕꯒꯤ ꯁꯣꯏꯕꯒꯤ ꯑꯣꯏꯔꯝꯒꯅꯤꯕꯀꯣ ꯑꯗꯨ ꯑꯣꯏꯁꯨ ꯃꯥꯁꯨ ꯌꯥꯝꯅ ꯊꯋꯥꯏꯗꯣ ꯅꯨꯡꯉꯥꯏꯔꯝꯗꯧ ꯃꯥꯟꯗꯦꯀꯣ
ꯈꯪꯗꯦ ꯈꯪꯗꯦ ꯃꯣꯏ ꯄ꯭ꯂꯦꯌ꯭ꯔ ꯉꯥꯛꯇꯅꯤꯅꯦ ꯀꯅꯥꯅ ꯈꯪꯉꯦ ꯃꯥꯅ ꯇꯧꯒꯦꯅ ꯇꯧꯔ ꯑꯗꯤ
ꯃꯤ ꯐꯥꯎꯕꯅꯤꯅ ꯀꯜꯂꯛꯄ ꯃꯤꯌꯥꯝ ꯌꯥꯎꯔꯒꯅꯤ
ꯑꯩ ꯑꯩꯒꯤ ꯋꯥꯈꯜꯗꯤ ꯑꯗꯨꯒꯨꯝꯕꯗꯤ ꯈꯟꯗꯕ ꯑ꯭ꯁ
ꯑꯗꯨꯒ ꯉꯔꯥꯡ ꯕ꯭ꯔꯥꯖꯤꯜꯒꯤ ꯒꯤ ꯄꯦꯅꯥꯜꯇꯤꯒꯤ ꯎꯝ ꯀꯥꯎꯔꯒ ꯆꯪꯗꯕ ꯅꯨꯄꯥꯗꯣ ꯑꯗꯨꯗꯤ ꯑꯁ ꯑꯄꯣꯂꯣ ꯑꯄꯣꯂꯣꯖꯥꯏꯁ ꯇꯧꯒ꯭ꯔꯕꯅꯦ ꯂꯥꯜꯂꯦ ꯀꯥꯏꯅꯀꯣ ꯑꯗꯨꯒ ꯃꯣꯏ
ꯄꯦꯜꯇꯤ ꯀꯥꯎꯕꯒ ꯆꯪ ꯆꯪꯗꯕꯩꯅꯦ ꯕ꯭ꯔꯥꯖꯤꯜ ꯁꯤꯔꯤꯗꯣ
ꯑꯗꯨꯗꯒꯤ ꯂꯩ ꯂꯩꯍꯧꯕꯅꯦ ꯑꯥ ꯍꯣꯏ ꯐꯦꯟꯁ ꯁꯤꯡꯁꯨ ꯐꯦꯟꯁꯤꯡꯗꯨꯁꯨ ꯍꯥꯏꯌꯦ ꯂꯥꯜꯂꯦ ꯑꯩ ꯁꯣꯏꯔꯦꯅꯀꯣ ꯑꯗꯨꯒ ꯃꯣꯏꯒꯤ ꯅꯦꯁꯟ ꯕ꯭ꯔꯥꯖꯤꯜꯗꯁꯨ ꯍꯥꯏꯌꯦꯕ ꯁꯣꯏꯔꯦ ꯃꯥꯒꯤ ꯃꯔꯝꯗ ꯂꯩꯍꯧꯔꯦ ꯑꯗꯨꯅꯦ ꯉꯥꯡꯉꯤ ꯍꯣꯏ ꯎꯝ ꯀꯔꯤꯕꯨ ꯎꯄꯥꯏ ꯂꯩꯀꯣ ꯊꯣꯛꯀꯗꯕ ꯀꯩꯅꯣꯅꯦ
ꯅꯦ ꯄꯣꯕꯁꯨ ꯂꯩꯒꯅꯤ ꯅꯠꯇ꯭ꯔꯣ
ꯎꯝ ꯖꯥ ꯖꯥꯠ ꯊꯦꯡꯅꯔꯛꯀꯅꯤ ꯍꯤꯡꯉꯒ ꯂꯩꯕꯅꯤꯅꯀꯣ ꯑꯗꯨꯒ ꯃ ꯃ ꯃꯊꯪꯒꯤ ꯐꯤꯐꯥꯗ ꯔꯣꯅꯥꯜꯗꯣ ꯃꯆꯥ ꯑꯗꯨꯒ ꯃꯦꯁꯤ ꯃꯆꯥꯁꯨ ꯌꯥꯎꯕ ꯌꯥꯏ ꯍꯥꯏꯅꯦ ꯋꯥꯔꯜ ꯀꯞꯇ ꯃꯦꯁꯤ ꯃꯦꯁꯤ ꯌꯥꯎꯕꯅꯤꯅ ꯃꯆꯥꯗꯨꯗꯤ ꯌꯥꯎꯗꯧ ꯃꯥꯟꯗꯦꯗ ꯑꯗꯨ ꯔꯣꯅꯦꯜꯗꯣꯒꯤ ꯃꯆꯥꯗꯣ
ꯃꯦꯁꯤꯒꯤꯁꯦ ꯍꯟꯗꯛꯅ ꯂꯣꯏꯗꯕ꯭ꯔꯣ
ꯂꯣꯏꯗꯦ ꯂꯣꯏꯗꯦ ꯃꯦꯁꯤꯕꯨꯗꯤ ꯉꯔꯥꯡ ꯈꯛꯇ ꯄꯣꯛꯄ ꯅꯨꯄꯥꯅꯦ ꯀ
ꯆꯠꯂꯣꯍꯦ ꯁꯨꯃꯥꯏꯅ ꯍꯥꯏꯅꯨ ꯃꯥꯒꯤꯁꯨ ꯍꯟꯗꯛꯅ ꯂꯣꯏꯔꯦ ꯍꯥꯏꯕꯗꯨꯗꯤ
ꯂꯣꯏꯗꯦ ꯂꯣꯏꯗꯦ ꯃꯊꯪ ꯃꯊꯪꯗꯁꯨ ꯁꯥꯟꯅꯒꯗꯣꯏꯅꯦ ꯃꯥ ꯆꯥꯟꯁ ꯌꯥꯝ ꯋꯥꯡꯅ ꯍꯟꯗꯛ ꯔꯣꯅꯦꯜꯗꯣ ꯇꯧꯕꯒꯨꯝꯅ ꯇꯧꯕ ꯌꯥꯏꯕ ꯃꯊꯪꯗꯁꯨ
ꯅꯣꯏꯗꯁꯨ ꯅꯣꯡ ꯆꯨꯕ꯭ꯔꯥ
ꯆꯨꯋꯦ ꯆꯨꯋꯦ ꯀꯔꯤ ꯅꯣꯡ ꯆꯨꯒ ꯀꯩ ꯀꯔꯤꯒꯤ ꯍꯔꯥꯎꯋꯤꯅꯣꯕ ꯏꯁꯤꯡ ꯆꯥꯎꯒꯗꯧꯔꯦ ꯑ꯭ꯁ ꯐꯥꯒꯤ ꯇꯧꯕꯅꯦ ꯅꯣꯡ ꯆꯨꯕꯁꯦ ꯅꯨꯡꯉꯥꯏꯀꯣ
ꯍꯣꯏ ꯅꯨꯡꯉꯥꯏ ꯑꯩꯗꯤ ꯅꯣꯡ ꯆꯨꯒꯦꯔꯥ ꯅꯣꯡ ꯆꯨꯨꯔꯣꯏꯒꯦꯔꯥ ꯈꯪꯗꯦꯕ ꯐꯦꯟ ꯃ ꯑꯩ ꯐꯦꯟ ꯑꯗꯨꯝ ꯊꯥꯏ ꯕꯀꯣ
ꯑꯗꯨꯅꯤ ꯅꯪ ꯅꯪ ꯈꯅꯥꯎꯗꯣ ꯌꯥꯗ꯭ꯔꯦ ꯅꯪ ꯋꯥ ꯉꯥꯡꯕ ꯀꯥꯟꯗ ꯂꯣꯛ ꯂꯣꯛ ꯂꯩꯕꯒꯨꯝꯅ ꯉꯥꯡꯉꯦꯕꯀꯣ ꯑꯗꯣ ꯐꯦꯟ ꯃꯈꯥꯗ ꯐꯝꯃꯒ ꯍꯥꯥ
ꯍꯧꯖꯤꯛꯂꯣꯕ ꯑꯩ ꯍꯧꯖꯤꯛ ꯉꯥꯡꯕꯁꯦ ꯑꯩꯒꯤ
ꯍꯣꯏ ꯍꯣꯏ ꯍꯣꯏ ꯍꯣꯏ ꯍꯣꯏ ꯍꯣꯏ ꯍ ꯍ ꯑꯗꯨꯅꯤ ꯑꯗ ꯐꯦꯟ ꯃꯈꯥꯗ ꯑꯗ ꯐꯦꯟ ꯃꯃꯥꯡꯗꯒ ꯐꯝꯃꯒ ꯇꯨꯝꯕꯒ ꯇꯧꯕꯗꯣ
ꯑ
ꯅꯥꯀꯣꯡꯁꯦ ꯀꯩꯅꯣꯝ ꯇꯧꯕꯅꯦ ꯐꯨꯟꯕꯒꯨꯝꯅ ꯖꯥꯠ ꯖꯥꯠ ꯇꯧꯔꯛꯄꯅꯤ ꯂꯣꯛ ꯂꯩꯕꯒꯨꯝꯅ
ꯎꯝ ꯃꯥꯏꯗꯗꯤꯀꯣ ꯃꯥꯏꯗꯗꯤ ꯊꯝꯗꯦꯕ ꯐꯣꯟ ꯑꯦ ꯐꯦꯟꯗꯣ ꯑꯗꯨ ꯀꯩꯅꯣꯒꯤ ꯩ ꯇꯧꯋꯦ ꯎꯝ ꯈꯣꯡ ꯃꯈꯥꯗꯣ ꯑꯗꯨꯗ ꯏꯁꯥꯗ ꯑꯣꯏꯅ ꯐꯪꯍꯟꯕꯗꯣ ꯑꯗꯨ ꯃꯥꯏꯗꯗꯤ ꯗꯥꯏꯔꯦꯛ ꯐꯨꯕꯗꯤ ꯑꯣꯏꯗꯦꯕꯀꯣ ꯑꯩꯗꯣ
ꯀꯩꯅꯣ ꯅꯪ ꯅꯪ ꯉꯁꯤ ꯋꯥꯉꯥꯡꯁꯦ ꯌꯥꯝꯅ ꯀꯜꯂꯦ ꯍꯥꯏꯖꯤꯔꯥ ꯀꯩꯅꯣꯝ ꯇꯧꯔꯤꯅꯦ ꯍꯦꯟꯖꯥꯡꯒꯁꯦ ꯍꯥꯎꯔꯝꯗꯧ ꯃꯥꯜꯗꯦꯕ ꯋꯥ ꯉꯥꯡꯕꯗ ꯌꯥꯝ ꯁꯦꯡꯅꯀꯣ
ꯉꯁꯤꯁꯦ ꯗꯁꯥ ꯇꯥꯔꯤ ꯀꯥꯟꯗ ꯍꯟꯖꯥꯡꯗꯣ ꯍꯥꯎꯇꯦ ꯑꯩꯒꯤ ꯍꯟꯖꯥꯡꯗꯣ ꯌꯥꯝꯅ ꯅꯥꯜꯂꯦ ꯈꯪꯕ꯭ꯔꯥ ꯀꯩꯅꯣ ꯖ ꯖꯄꯥꯟꯒꯤ ꯏꯁꯤꯡꯒ ꯃꯥꯟꯕꯖꯥꯠ
ꯖꯄꯥꯟꯒꯤ ꯍꯣꯏ ꯖꯄꯥꯟꯒꯤ ꯏꯁꯤꯡ ꯖꯄꯥꯟꯒꯤ ꯏꯁꯤꯡꯁꯦ ꯏꯟꯗꯤꯌꯥꯗ ꯂꯩꯕ ꯍꯣꯏ ꯏꯁꯤꯡꯒ ꯃꯥꯟꯅꯗꯕ꯭ꯔꯥ ꯍꯥꯏ
ꯃꯥꯟꯅꯗ ꯏꯟꯗꯤꯌꯥꯗꯗꯤ ꯌꯦꯟ ꯅꯨꯡ ꯆꯨꯔꯗꯤ ꯃꯣꯠꯂꯦꯗꯅ ꯖꯄꯥꯟꯒꯤꯗꯤ ꯅꯥꯜꯂꯤꯗꯅꯀꯣ
ꯃꯤ ꯃꯤꯗꯤ ꯖꯄꯥꯟꯗꯒꯤ ꯆꯥꯎꯔꯛꯄꯅꯤꯅ ꯌꯥꯝ ꯈꯪꯂꯝꯃꯦꯀꯣ ꯅꯣꯏ ꯖꯄꯥꯟꯒꯤ ꯀꯩꯅꯣ ꯅꯪ ꯑꯗꯨꯗ ꯆꯥꯎꯔꯒꯗꯤ ꯖꯄꯥꯟꯒꯤ ꯑꯥ ꯆꯥꯛ ꯌꯦꯟꯖꯥꯡ ꯊꯣꯡꯕ ꯀꯃꯥꯏ ꯀꯃꯥꯏꯅ ꯇꯧꯒꯦ ꯑꯩꯈꯣꯏꯒꯨꯝꯅ ꯇꯧꯕ꯭ꯔꯥ ꯖꯄꯥꯟꯗꯁꯨ ꯉꯥꯔꯤꯒꯨꯝꯕ ꯐꯪꯕ꯭ꯔꯕ
ꯐꯪꯗꯦꯍꯦ
ꯐꯪꯗꯦ ꯀꯩ ꯀꯩ ꯀꯃꯥꯏꯅ ꯆꯥꯏꯔꯤꯅ
ꯑꯩꯗꯣ ꯑꯩꯗꯣ ꯅꯠꯇꯦ ꯑꯁꯤꯗꯒꯤꯀꯣ ꯁꯦꯡꯃꯥꯏ ꯉꯥꯔꯤꯗꯣ ꯑꯗꯨꯗ ꯄꯨꯔꯒ ꯆ
ꯑꯣ ꯑꯉꯥꯡ ꯑꯣꯏꯔꯤꯉꯩꯗꯒꯤꯀꯣ ꯄꯨꯛꯇ ꯊꯣꯛꯂꯛꯄꯗꯒꯤ ꯄꯨꯛꯇ ꯕꯕꯥꯅ ꯀꯩꯅꯣ ꯇꯧꯔ ꯄꯨꯛꯇꯒꯤ ꯄꯨꯔꯛꯑꯕꯅꯦꯕꯀꯣ ꯉꯥꯔꯤꯗꯣ ꯑꯣ ꯑꯗꯨ ꯏꯗꯤꯅꯪ ꯆꯤꯟ ꯌꯥꯝ ꯀꯜꯂꯤꯗꯣ
ꯑꯩꯗꯤ ꯑꯗꯨꯝ ꯀꯟꯈꯤꯅꯤꯌꯦ
ꯅꯣꯏ ꯀꯩꯅꯣꯒꯤ ꯖꯄꯥꯟꯗ ꯉꯥ ꯐꯥꯕ ꯌꯥꯝꯅ ꯅꯨꯡꯉꯥꯏꯍꯥꯏꯅꯩꯅ ꯀꯃꯥꯏꯅ ꯇꯧꯕꯅꯣ ꯁꯤꯕꯨ ꯆꯨꯝꯕ꯭ꯔꯣ
ꯎꯝ ꯆꯨꯝꯃꯦ ꯍꯣꯏ
ꯆ ꯨꯝꯃꯦ ꯎꯝ
ꯖꯄꯥꯟ ꯑꯩꯁꯨ ꯀꯣꯏꯅꯤ ꯀꯩꯅꯣ ꯅꯪ ꯍꯧꯖꯤꯛꯁꯨ ꯖꯄꯥꯟꯗ ꯂꯩꯔꯤꯁꯦ
ꯑꯩ ꯍꯧꯖꯤꯛꯇꯤ ꯖꯄꯥꯟꯗ ꯂꯩꯇ꯭ꯔꯤꯌꯦꯕ
ꯑꯗ ꯅꯪ ꯀꯩꯅꯣ ꯀꯔꯝ ꯀꯥꯟꯗ ꯑꯃꯨꯛ ꯖꯄꯥꯟ ꯍꯟꯗꯣꯏꯅꯣ ꯑꯩꯁꯨ ꯌꯥꯎꯒꯦꯅꯦ
ꯎꯝ ꯆꯍꯤꯀꯣ ꯃꯔꯤ ꯃꯉꯥ ꯃꯇꯨꯡꯗ ꯑꯃꯨꯛ ꯆꯠꯈ꯭ꯔꯅꯦꯕ
ꯎꯝ ꯑꯩ ꯑꯩꯁꯨ ꯌꯥꯎꯒꯦꯀꯣ ꯑꯣ ꯑꯗꯨꯗ ꯆꯠꯂꯒ ꯀꯅꯥ ꯅꯨꯃꯤꯠ ꯀꯌꯥ ꯊꯥ ꯀꯌꯥ ꯆꯍꯤ ꯀꯌꯥ ꯂꯩꯈ꯭ꯔꯀꯗꯣꯏꯅꯣꯗꯨꯗ ꯑꯗꯨꯗ ꯑꯗꯨꯝ ꯂꯩꯗꯣꯏꯔꯣ ꯑꯩꯁꯦ
ꯂꯩꯔꯣꯏꯌꯦ ꯑꯃꯨꯛ ꯍꯜꯂꯛꯀꯅꯤ
ꯑꯣ ꯑꯗꯨꯗ ꯆꯍꯤꯗꯤ ꯀꯌꯥ ꯀꯌꯥꯝ ꯀꯨꯏꯅ ꯂꯩꯗꯣꯏꯕ
ꯌꯥꯝ ꯀꯨꯏꯅꯗꯤ ꯂꯩꯔꯣꯏꯗ ꯆꯍꯤ ꯑꯃ ꯑꯅꯤ
ꯎꯝ ꯀꯩ ꯇꯧꯒꯦꯅꯣ ꯅꯪ ꯃꯤꯁꯟꯒꯨꯝꯕ ꯀꯠꯀꯗꯧꯕ ꯊꯕꯛꯀ ꯂꯩꯕ꯭ꯔꯕ
ꯍꯣꯏ ꯑꯩꯁꯦ ꯈꯪꯅꯤꯡ ꯑꯗꯨꯗ ꯊꯕꯛ ꯐꯪꯕꯗꯣ ꯅꯨꯡꯉꯥꯏ ꯍꯥꯏꯌꯦꯕꯀꯣ ꯑꯗꯨꯒꯤ ꯆꯜꯂꯨꯒꯦ ꯇꯧꯕ
ꯑꯥꯗꯨꯅ ꯀꯥꯏ ꯀꯥꯏ